ꯍꯂꯣ
ꯑꯣ ꯇꯥꯔꯕ ꯕꯗ
ꯇꯥꯔꯦ ꯁꯤꯁꯇꯔ
ꯎꯝ
ꯍꯧꯖꯤꯛ ꯀꯩꯗꯩꯅ
ꯍꯧꯖꯤꯛꯁꯨ ꯆꯞ ꯃꯥꯟꯅꯩ ꯑꯗꯨꯝ ꯐꯝꯃꯤ
ꯑꯣ
ꯕ꯭ꯔꯗꯔꯗꯦ
ꯑꯩ ꯍꯤꯄꯝꯕꯗꯒꯤ ꯑꯃꯨꯛ ꯐꯝꯃꯦ
ꯍꯤꯞꯄ ꯋꯥꯔꯦꯅ ꯑꯃꯨꯛ ꯐꯝꯃꯕ
ꯎꯝ ꯉꯥꯏꯍꯥꯛ ꯂꯩꯔ ꯑꯃ ꯆꯠꯂ ꯎꯝ ꯅꯣꯡꯁꯦ ꯍꯧꯖꯤꯛꯛꯇꯁꯤ ꯃꯆꯤꯠ ꯃꯆꯤꯠ ꯇꯥꯏꯌꯦ ꯇꯥꯕ꯭ꯔꯥꯁꯦ ꯐꯖꯅꯥ ꯑꯗꯨ ꯎꯝ ꯊꯨꯗꯦ ꯍꯧꯖꯤꯛꯇꯤ ꯉꯁꯥꯏ ꯅꯨꯡꯊꯤꯟ ꯋꯥꯏꯗ ꯃꯆꯤꯠ ꯃꯆꯤꯠ ꯊꯤꯨꯔꯝꯃꯦ
ꯑꯥ
ꯑꯗꯨꯒ ꯅꯨꯡꯁꯥ ꯑꯃꯨ ꯁꯥꯗꯣꯛꯑꯝꯃꯦ ꯍꯧꯖꯤꯛ ꯑꯃꯨꯛ ꯃꯥꯡꯁꯤꯜꯂꯦ
ꯂꯨꯍꯣꯡꯁꯤꯁꯨ ꯄꯔꯛꯑꯅꯤ ꯉꯁꯥꯏ ꯑꯗꯨꯅꯤ ꯉꯁꯥꯏ ꯆꯥꯛ ꯆꯥꯔꯝꯗꯥꯏꯗ ꯀꯩꯅꯣ ꯅꯣꯡꯃ ꯄꯤꯗ ꯄꯤꯗꯤ ꯇꯔꯝꯕꯅꯦꯕ ꯑꯗꯨꯏ ꯑꯃꯨꯛ ꯅꯨꯡꯁꯥꯅꯨꯡ ꯁꯥꯗꯣꯔꯑꯦ
ꯎꯝ ꯍꯥꯡꯗꯣꯛ ꯍꯥꯡꯗꯣꯛ ꯑꯃꯨꯛꯇꯧ ꯂꯩꯔꯣꯏ
ꯁꯤꯇꯔꯁꯤ ꯍꯧꯖꯤꯛ ꯀꯥꯏ ꯂꯩꯕꯅꯣꯅꯦꯇ꯭ꯔꯣ
ꯌꯨꯝꯗ
ꯍꯥꯏꯗꯤ ꯃꯐꯝ ꯍꯥꯏꯗꯨꯔ
ꯑꯣ ꯃꯐꯝꯗ ꯁꯒꯣꯜꯕꯟ
ꯑꯣ ꯁꯒꯣꯕ
ꯎꯝ ꯕ꯭ꯔꯥꯗꯔ ꯗꯦ
ꯑꯩ ꯑꯦꯝ ꯌꯨ ꯍꯥꯏꯇꯥꯔꯦꯅꯦ ꯃꯌꯥꯗꯅꯦ ꯃꯣꯏ ꯁ꯭ꯏ ꯍꯩꯅꯧ ꯈꯣꯡꯅ ꯂꯩꯕꯗꯣ ꯑꯗꯨꯏ
ꯑꯊꯦꯡꯕ ꯂꯝꯗꯤ ꯀꯥꯏꯏꯗ ꯑꯣꯏꯒꯦ
ꯑꯁꯦꯡꯕ ꯀꯛꯆꯤꯡꯗꯒꯤ
ꯑꯦ ꯂꯣꯏꯗꯤ ꯈꯣꯏꯗꯦꯅꯦ
ꯑꯩꯅ ꯉꯥꯡꯉꯤꯁꯤ ꯃꯐꯝꯁꯤ ꯆꯥꯕ꯭ꯔꯥ
ꯍꯤ ꯍꯤ ꯏꯃꯥꯟꯅꯕꯤ ꯀꯥ ꯇꯤꯡꯒꯤ ꯂꯩꯕꯗꯗꯤ ꯃꯔꯣꯟ ꯃꯣꯏꯗꯤ ꯑꯗꯨꯝ ꯈꯣꯏꯌꯦ
ꯈꯣꯏꯔꯒ ꯁꯥꯅꯤꯡꯕ꯭ꯔꯣ
ꯅꯠꯇꯦꯗ ꯈꯣꯏꯗꯕꯗꯨꯗ ꯀꯛꯆꯤꯡ ꯃꯥꯟꯗꯕꯩꯅꯦ
ꯈꯣꯏꯔꯛꯑꯣ ꯍꯥꯏꯔꯣ ꯍꯣꯔꯦꯟ ꯍꯣꯔꯦꯟ ꯈꯣꯏꯔꯒꯦ
ꯌꯥꯔꯅꯤꯗ ꯈꯣꯏꯗ꯭ꯔꯁꯨ ꯒ꯭ꯌꯥꯟ ꯈꯔ ꯇꯥꯕ ꯋꯥꯠꯂꯦ ꯈꯣꯏꯔꯛꯑꯗꯤ
ꯃꯤ ꯈꯔ ꯂꯩꯌꯦ ꯂꯣꯟ ꯈꯣꯏꯔꯒ ꯉꯥꯡꯕꯗ ꯈꯔ ꯀꯔꯐ꯭ꯌꯨꯁ ꯆꯠꯄ
ꯑꯣ ꯂꯣꯟꯁꯦ ꯈꯣꯏꯔꯒꯦ ꯍꯥꯏꯔꯁꯨ ꯌꯥꯕ꯭ꯔꯥ ꯈꯣꯏ ꯑꯃꯨꯛ ꯈꯣꯏꯅꯤꯡꯉꯦ ꯍꯥꯏꯔꯁꯨ ꯌꯥꯕ꯭ꯔꯥ
ꯌꯥꯏ ꯌꯥꯏ ꯀꯩꯅꯣ ꯑꯩꯉꯣꯟꯗꯒꯤ ꯊꯣꯛꯄꯕ
ꯌꯥꯝ ꯍꯩꯅꯦ ꯑꯗꯨꯗꯤ ꯏꯃꯥꯟꯕꯤꯗꯤ ꯑꯗꯨꯝ ꯈꯣꯏꯌꯦ ꯃꯥꯗꯤ ꯑꯗꯨꯝ ꯉꯥꯡꯕꯗ ꯑꯗꯨꯝ ꯈꯣꯏ ꯂꯩ ꯃꯥꯗꯤ
ꯅ ꯅꯃꯥꯟꯅꯕꯤ ꯀꯛꯆꯤꯡꯗꯒꯤ
ꯎꯝ
ꯀꯥꯏ ꯀꯣꯆꯤꯡ ꯀꯥꯏ ꯀꯥꯏ ꯂꯩꯅꯣ ꯍꯥꯏꯗꯤ
ꯖꯒꯥ ꯈꯪꯗꯌꯦ
ꯑꯗꯨꯒ ꯑꯗꯨꯝ ꯀꯝꯃꯔꯁ ꯇꯧꯃꯤꯟꯅꯕ
ꯎꯝ ꯀꯃꯔꯁ ꯇꯝꯃꯤꯟꯅꯕ
ꯃꯃꯤꯡ ꯀꯩ ꯀꯧꯒꯦ
ꯃꯃꯤꯡ ꯍꯥꯏꯔꯔꯣꯏ ꯃꯥ ꯆꯦꯛ ꯇꯧꯕ ꯌꯥꯎꯗꯣꯢ ꯑꯣꯢꯔꯝꯅꯤ
ꯑꯣ ꯑꯣ ꯆꯦꯛ ꯇꯧꯕ ꯆꯨꯝꯃꯦ
ꯕꯦꯂꯤꯗꯦꯁꯥꯟꯗ ꯑꯃꯨꯛ ꯊꯦꯡꯅꯗꯅ
ꯑꯥ ꯐꯨꯅꯗ꯭ꯔꯣ
ꯍꯣꯏ ꯍꯥꯏꯗꯣꯛ ꯑꯝꯃꯤꯀꯥꯏꯅ
ꯅꯪ ꯑꯩꯉꯣꯟꯗ ꯑꯩꯒꯤ ꯃꯤꯡ ꯁꯥꯟꯗꯣꯛꯢꯁꯦ ꯀꯩꯒꯤꯅꯣꯅ
ꯍꯣꯏ ꯃꯃꯤꯡ ꯄꯥꯟ ꯌꯥꯗꯕꯅꯦꯕ ꯁꯤꯁꯤꯁꯨ
ꯁꯤꯁꯇꯔ ꯍꯧꯖꯤꯛꯀꯥꯟ ꯀꯣꯏꯕꯒ ꯆꯠꯇ꯭ꯔꯣ
ꯆꯥꯠꯇꯦꯗ
ꯌꯨꯝꯗ ꯑꯗꯨꯝ ꯂꯩꯔꯦ
ꯎꯝ ꯌꯨꯝꯗ ꯑꯗꯨꯝ ꯂꯩꯔꯦ
ꯕꯣꯔꯤꯡ ꯆꯨꯗ꯭ꯔꯥ ꯍꯥꯏꯁꯦ ꯌꯨꯝ ꯂꯩꯕꯁꯦ
ꯆꯨꯗꯦꯗ ꯆꯠꯇꯕꯅ ꯍꯦꯟꯅ ꯑꯗꯨꯝ ꯅꯨꯡꯉꯥꯏ ꯆꯠꯄꯅ ꯍꯦꯟꯅ ꯋꯥꯏ ꯅꯨꯡꯁꯥ ꯁꯥꯕꯗꯣ
ꯅꯨꯡꯗꯥꯡ ꯋꯥꯏꯔꯝ ꯆꯠꯂꯨꯗꯅ
ꯅꯨꯡꯗꯥꯡꯋꯥꯏꯔꯝꯗꯗꯤ ꯊꯕꯛ ꯀꯩꯀꯩ ꯇꯧꯗꯣꯏꯅꯦ ꯂꯥꯏꯙꯨꯛ ꯊꯥ ꯑꯦ ꯂꯩ ꯊꯥꯔꯣꯏ ꯋꯥꯏ ꯁꯤꯠꯄ ꯀꯩꯀꯥ
ꯑꯣ ꯂꯥꯏꯙꯨꯛꯇꯤ ꯊꯥꯗꯦꯕ ꯋꯥꯏ ꯁꯤꯠꯄ ꯈꯛꯇꯅꯦꯕ
ꯎꯝ ꯂꯥꯏꯙꯨꯛ ꯊꯥꯕꯁꯨ ꯌꯥꯎꯋꯦ ꯏꯅꯥꯎꯄꯤ ꯂꯩꯕ ꯏꯅꯥꯎꯄꯤ ꯊꯥꯍꯟꯗꯨꯢꯕ
ꯑꯣ ꯊꯕꯛ ꯌꯥꯝ ꯐꯕ ꯖꯥꯠꯅꯤꯅꯦ
ꯎꯝ ꯍꯜꯂꯣ
ꯍꯥꯏꯗꯤ ꯑꯇꯣꯞꯄ ꯂꯝ ꯑꯈꯣꯏꯒꯤ ꯏꯟꯗꯤꯌꯥ ꯃꯅꯨꯡ ꯆꯠꯅꯤꯡꯕꯒ ꯂꯩꯇ꯭ꯔꯣ
ꯑꯁ ꯑꯌꯥꯝꯕ ꯂꯣꯏ ꯆꯠꯅꯤꯡꯉꯤꯗ ꯄꯩꯁꯥ ꯂꯩꯇꯕꯩ ꯋꯥꯅꯤ
ꯑꯗꯣ ꯄꯩꯁꯥ ꯂꯩꯔꯗꯤ ꯀꯔꯝꯕ ꯂꯝ ꯍꯥꯟꯅ ꯆꯠꯀꯅꯤ
ꯑꯩꯗꯤ ꯒꯧꯋꯥꯒꯨꯝꯕ
ꯑꯩꯁ ꯑꯗꯨ ꯑꯣꯏꯇꯥꯔꯒꯗꯤ ꯒꯧꯋꯥꯗꯤ ꯁꯥꯛꯑꯦ ꯍꯥꯏꯕꯅꯦ ꯑꯗꯣ
ꯅꯣꯡꯕꯨ ꯀꯟꯅ ꯇꯥꯥꯁꯜꯂꯛꯑꯦ ꯑꯩꯈꯣꯏꯗꯤ ꯐꯤ ꯑꯝꯇ ꯂꯧꯁꯟꯒꯦꯀꯣ ꯕꯥ꯭ꯔꯗꯔ ꯑꯗꯨꯝ ꯄꯥꯏꯌꯨꯀꯣ
ꯑ ꯂꯧꯁꯤꯟꯕꯤꯌꯨ ꯂꯧꯁꯤꯟꯕꯤꯌꯨ
ꯕꯗ ꯍꯣꯏ ꯇꯥꯗ꯭ꯔꫭ ꯅꯣꯡ꯫
ꯅꯣꯡ ꯆꯨꯔꯛꯇ꯭ꯔꯤꯗ ꯁꯤꯗꯗꯤ꯫
ꯑꯩꯈꯣꯏꯗꯤ ꯅꫭꯡ ꯎꯝ ꯑꯩꯈꯣꯏꯗꯤ ꯅꯣꯡꯁꯦ ꯑꯃꯨꯛ ꯇꯥ ꯑꯃꯨꯛ ꯂꯦꯞ ꯑꯃꯨꯛ ꯇꯥ ꯑꯃꯨꯛ ꯂꯦꯞ ꯇꯧꯋꯦꯕ ꯑꯁꯤ꯫
ꯑꯣ ꯁꯤꯁꯇꯔ ꯍꯣꯏ ꯂꯝꯁꯦ ꯌꯥꯝ ꯅꯨꯡꯉꯥꯏꯕ ꯖꯥꯠꯅꯤꯗ꯫ ꯅꯣꯡꯁꯦ ꯄꯤꯇꯧ ꯇꯥꯅꯤ ꯑꯃꯨꯛ ꯂꯦꯞ ꯇꯧꯕꯅꯤꯅ
ꯎꯝ ꯁꯥꯇꯤꯟ ꯄꯥꯏꯗꯗꯤ ꯌꯥꯗꯦ ꯑꯗꯣ ꯅꯨꯡꯁꯥ ꯑꯗꯨꯝ ꯁꯥꯔꯝꯃꯤꯗ ꯑꯩꯈꯣꯏ ꯅꯍꯥꯟꯉꯩ ꯁꯨꯡꯇꯥꯥ ꯇꯥꯕꯤꯗꯦ ꯑꯗꯣ꯫ ꯂꯧ ꯎꯕꯀ ꯃꯝꯇ ꯌꯥꯗ꯭ꯔꯤꯅꯦ
ꯍꯟꯗꯥꯛꯇꯕꯨ ꯂꯦꯞꯇꯉꯩ ꯇꯥꯁꯤꯜꯂꯛꯄꯩ ꯋꯥꯅꯤ
ꯁꯤꯁꯇ꯭ꯔ ꯍꯣꯏ ꯂꯧꯒ ꯂꯩꯕ꯭ꯔꯣ
ꯎꯝ ꯂꯩꯌꯦ
ꯂꯧ ꯎꯕ ꯑꯗꯨꯝ ꯆꯠꯂꯦ
ꯑ ꯑꯩꯈꯣꯏꯗꯤ ꯆꯠꯇꯦ ꯑꯩꯈꯣꯏꯗꯤ ꯃꯔꯛꯇ ꯍꯩꯊꯥ ꯄꯣꯊꯥꯒꯨꯝꯕ ꯊꯥꯕ ꯑꯗꯨꯒꯨꯝꯕ ꯆꯠꯂꯦ
ꯑꯣ ꯆꯥꯛꯀꯨꯝꯕ ꯆꯥꯅ ꯊꯛꯅꯕ ꯊꯤꯟꯕ
ꯎꯝ ꯆꯥꯄꯣꯠꯀꯨꯝꯕ꯫
ꯈꯣꯏ ꯁꯤꯗꯁꯨ ꯆꯨꯔꯛꯑꯕꫭ ꯆꯨꯔꯛꯇ꯭ꯔꯤꯕ ꯈꯪꯗꯦ꯫
ꯑꯗꯣꯝꯗꯁꯨ ꯄꯥꯏꯔꯛꯑꯕ꯫
ꯈꯪꯗꯦ ꯃꯈꯣꯟꯁꯦ ꯁꯤꯁꯇꯔꯒꯤꯗꯩ ꯑꯣꯏꯗꯣꯏꯔꯥ꯫
ꯑꯣꯏꯔꯝꯕ ꯌꯥꯏ ꯑꯗꯨꯗꯤ ꯑ ꯑꯩꯉꯣꯟꯗꯩ ꯑꫭꯏꯔꯝꯅꯤ ꯑꯩꯈꯣꯏ ꯀꯟꯅ ꯀꯟꯅ ꯆꯨꯔꯤ꯫
ꯑꯁ ꯇꯨꯝꯕ ꯅꯨꯡꯉꯥꯏꯔꯅꯤ ꯑꯗꯨꯗꯤ꯫
ꯎꯝ꯫
ꯅꯣꯡ ꯆꯨꯔꯒ ꯇꯨꯝꯕꯗꯤ ꯅꯨꯡꯉꯥꯏꯅ꯫
ꯆꯨꯔꯒ ꯇꯨꯝꯕ ꯅꯨꯡꯉꯥꯏ ꯇꯥ ꯃꯤ ꯀꯧꯕꯀ ꯑꯝꯇ ꯇꯥꯗꯒꯩ꯫
ꯂꯦꯞꯈ꯭ꯔꯕꫭ꯫
ꯅꯣꯡ ꯆꯨꯔꯤꯗ꯫
ꯑꯣ ꯃꯈꯣꯟ ꯑꯃꯨꯛ ꯇꯥꯔꯛꯇꯕ ꯃꯅꯨꯡ ꯆꯪꯉꯕꯩꯔꯥ꯫
ꯃꯅꯨꯡ ꯆꯪꯉꯛꯄꯩ ꯐꯤ ꯂꯧꯁꯜꯂꯨꯕ ꯑꯩꯅ ꯑꯗꯨꯒꯤ꯫
ꯈꯣꯏ ꯁꯤꯗꯗꯤ ꯆꯨꯗꯦꯅꯦ꯫
ꯑꯗꯣꯝꯗ ꯑꯃꯨꯛ ꯉꯍꯥꯛ ꯂꯩꯔꯒ ꯄꯥꯏꯔꯛꯑꯅꯤ꯫ ꯑ ꯍꯍ ꯑꯗꯣꯝꯗ ꯈꯔ ꯄꯥꯏ ꯑꯗꫭꯝꯗ ꯈꯔ ꯄꯥꯏꯈ꯭ꯔꯕꯅꯦ ꯑꯗꯨꯒꯤꯅꯦ꯫
ꯑꯣ ꯊꯥꯔꯛꯈ꯭ꯔꯦꯕ ꯁꯣꯝꯗ꯫
ꯑ꯫ ꯅꯪꯍꯧꯗꯦ ꯍꯥꯏꯕ ꯅꯣꯡꯁꯦ ꯄꯥꯏꯉꯩ ꯇꯥꯁꯤꯜꯂꯛꯄꯗ ꯎꯝ ꯂꯧꯁꯜꯂꯦ꯫
ꯑꯣ ꯁꯁ ꯒꯋꯥꯒꯤ ꯋꯥꯔꯤ ꯒꯋꯥꯗ ꯌꯧ
ꯅꯪꯒꯤ ꯑꯗꯥꯥꯔꯒ ꯈꯣꯏ ꯚꯥꯒꯤ ꯑꯗꯥꯥꯔ ꯂꯣꯏ ꯫ ꯅꯧꯅ ꯂꯣꯏ ꯆꯥꯏꯒ꯭ꯔꯦ꯫
ꯅꯣꯡꯁꯤꯅ ꯒꯋꯥꯒꯤ ꯋꯥꯔꯤ ꯀꯥꯏꯍꯜꯂꯦ ꯇꯧꯔꯤꯁꯦ꯫
ꯕ꯭ꯔꯗꯔꯗꯤ ꯀꯩ ꯂꯝꯗ ꯀꯣꯏꯅꯤꯡꯒꯦ꯫
ꯑꯩꯗꯤ ꯂꯝꯁꯦ ꯑ ꯑꯦꯛꯖꯦꯛꯁꯤꯃꯛꯇꯤ ꯍꯥꯏꯅꯤꯡꯗꯦ ꯑꯗꯣ ꯋꯦꯗꯔꯗ ꯋꯦꯗꯔ ꯀ꯭ꯂꯥꯏꯃꯦꯠ ꯐꯕ ꯆꯠꯅꯤꯡꯉꯦꯕ ꯍꯥꯏꯗꯤ ꯁꯥꯁꯨ ꯁꯥꯗꯕ ꯏꯪꯁꯨ ꯏꯪꯗꯕ꯫ ꯁꯥ ꯏꯪꯕꯅ ꯍꯦꯟꯅ ꯄꯥꯝꯃꯦꯕ ꯑꯩꯗꯤ꯫
ꯑꯗꯨꯗꯤ ꯀꯩꯅꯣꯒꯨꯝꯕ ꯎꯟ ꯇꯥꯕ ꯃꯐꯝꯒꯨꯝꯕ ꯂꯗꯥꯛꯀꯨꯝꯕ꯫
ꯍꯣꯏ ꯑꯗꯨꯝ ꯆꯠꯅꯤꯡꯉꯤ ꯀꯣꯏꯕꯨꯗꯤ ꯑꯗꯨ ꯁꯗꯥꯛ ꯑꯁꯣꯝ ꯁꯥꯏꯠꯁꯦ ꯀꯤꯕꯃꯥ ꯌꯥꯎꯏꯅꯦ ꯍꯟꯗꯛ ꯄꯥꯀꯤꯁ ꯑꯃ ꯄꯥꯀꯤꯁꯇꯥꯟ ꯏꯟꯗꯤꯌꯥꯒꯤ ꯑꯃ ꯂꯥꯟꯅ ꯇꯧꯋꯤꯗꯅ
ꯑꯥ ꯑꯥ ꯑꯥ
ꯑꯗꯨꯒꯤ ꯇꯜꯂꯦ ꯌꯥꯝꯅ ꯆꯠꯇꯧꯕ ꯑꯗꯨ ꯆꯠꯄꯨꯗꯤ ꯆꯠꯅꯤꯡꯉꯤ ꯑꯗꯨꯒ ꯁꯤꯂꯣꯡꯒꯨꯝꯕ ꯁꯤꯂꯣꯡ ꯐꯖꯩ
ꯃꯤ ꯊꯥꯒꯠꯅꯔꯛꯄꯗꯀꯣ ꯕꯥꯏꯛꯀ ꯊꯧꯔ ꯆꯠꯄꯁꯦ
ꯃꯥꯅꯦ ꯐꯗꯤ ꯐꯖꯩ ꯚꯤꯗꯤꯑꯣꯒ ꯌꯥꯝ ꯅꯝꯕꯗꯣ ꯚꯤꯗꯤꯑꯣꯒꯗꯤ ꯌꯥꯝ ꯐꯖꯩꯗꯅ꯫
ꯎꯝ꯫
ꯑꯗꯣ ꯑꯁꯦꯡꯕꯗꯗꯤ ꯈꯔꯕ ꯑꯁꯦꯡꯕꯗꯗꯤ ꯅꯨꯡꯉꯥꯏꯕꯁꯦ ꯍꯣꯏ ꯑꯈꯣꯏ ꯃꯌꯥꯝ ꯇꯧꯔꯗꯤ ꯅꯨꯡꯉꯥꯏꯅꯤ ꯆꯠꯈ꯭ꯔꯗꯤ꯫ ꯁꯤꯂꯣꯡ ꯃꯦꯘꯜ ꯑꯪ ꯐꯖ ꯃꯦꯘꯥꯂꯌꯥꯁꯦ ꯌꯥꯝ ꯅꯨꯡꯉꯥꯏ ꯍꯥꯏꯗ
ꯃꯒꯥꯔꯤ ꯑꯗꯨ ꯐꯗꯕꯥꯜ
ꯑꯩ ꯃꯦꯒꯥꯂꯌꯥ ꯆꯠꯅꯤꯡꯉꯦ ꯁꯤꯂꯣꯡꯁꯨ ꯆꯠꯅꯤꯡꯉꯦ
ꯎꯝ ꯁꯤꯂꯣꯡ ꯁꯤꯂꯣꯡꯖꯤ ꯅꯣꯡ ꯑꯗꯨꯝ ꯇꯥꯏ ꯍꯥꯏꯕꯅꯦ ꯍꯥꯏꯗꯤꯅ‌ꯦ ꯁꯥꯇꯤꯟ ꯑꯃ ꯄꯨꯟꯅꯗꯗꯤ ꯌꯥꯗ ꯗ‌ꯦ ꯍꯥꯏꯗꯤ ꯉꯥꯏꯍꯥꯛ ꯂꯩꯔꯒ ꯅꫭꯡ ꯑꯃꯨꯛ ꯇꯥꯔꯛ ꯉꯥꯏꯍꯥꯛ ꯂꯩꯔꯒ ꯅꯣꯡ ꯑꯃꯨꯛ ꯂꯦꯞ ꯑꯃꯨꯛ ꯇꯥꯔ ꯇꯧꯋ‌ꯦ ꯏꯅꯥꯎꯅꯨꯄꯥꯝꯃ ꯂꯩꯩꯌꯦꯕ
ꯑꯥ
ꯁꯦꯝꯝꯕꯒꯤ ꯃꯥ ꯊꯣꯛꯂꯛꯀꯗꯕꯗꫭ ꯅꯣꯡ ꯇꯥꯕꯗꯒꯤ ꯊꯣꯛꯂꯛꯇꯗꯅ ꯐ꯭ꯂꯥꯏꯠ ꯀꯦꯟꯁ‌ꯦꯜ ꯇꯧꯔ ꯂꯩꯌꯦꯕꯀꯣ
ꯑꫭ
ꯑꯗꯩ ꯃꯣꯏ ꯅꯣꯡꯗꫭ ꯑꯗꯨꯝꯅ ꯇꯥꯕ ꯍꯞꯇꯃꯥ ꯃꯣꯏꯗꯤ ꯁꯥꯇꯤꯟ ꯑꯃ ꯑꯗꯨꯝ ꯄꯨꯔ ꯆꯠ ꯌꯥꯗꯦ ꯑꯗꯨꯅ
ꯅꯨꯡꯁꯥꯗꯤ ꯁꯥꯗꯕ ꯃꯥꯜꯂꯤꯀꯣ ꯃꯣꯏꯁꯦ
ꯎꯝ ꯏꯪꯕ ꯄꯥꯝꯕꯒꯤꯗꯨꯗꯤ ꯆꯞ ꯆꯥꯔꯦ ꯅꯣꯡ ꯇꯥꯕ ꯄꯥꯝꯕꯒꯤꯁꯨ
ꯅꯣꯡ ꯅꯣꯡ ꯁꯨꯝ ꯍꯩꯊꯕꯗꯤ ꯅꯨꯡꯉꯥꯏꯔꯣꯏꯗ
ꯃꯣꯏꯗꯤ ꯆꯤꯡ ꯂꯝꯕꯤꯗꯤ ꯑꯣꯏ ꯍꯥꯏꯕꯅꯤ
ꯎꯝ ꯁꯤꯂꯣꯡꯗꯤ ꯆꯤꯡꯗꯅꯤ ꯀꯩꯅꫭ ꯆꯤꯡꯗ ꯉꯥꯛꯇꯅꯦ ꯃꯣꯏꯗꯤ ꯁꯤꯇꯔ ꯀꯩꯀꯩ ꯂꯝ ꯆꯠꯂꯨꯔꯒꯦ
ꯃꯄꯥꯜ ꯂꯝꯗꯔꫭ ꯄꯣꯛꯄꯗꯩ ꯑꯃꯨꯛ ꯐꯥꯎ ꯆꯠꯇꯔꯤ ꯑꯩꯈꯣꯏ ꯏꯃꯅ ꯑꯝꯇ ꯄꯨꯕꯤꯗ꯭ꯔꯦ ꯀꯥꯏ
ꯅꯨꯡꯁꯤꯗ꯭ꯔꯖꯥꯠꯂꯅ‌ꯦ ꯇꯧꯋꯤꯁꯤꯕꫭ
ꯅꯨꯡꯁꯤꯗꯔꯥ ꯃꯥꯟꯂ‌ꯦ ꯕ꯭ꯔꯗꯔ ꯀꯩꯀꯩ ꯂꯝ ꯆꯠꯂꯨꯔꯒꯦ ꯃꯄꯥꯟꯂꫭꯝꯗ ꯑꯩ ꯑꯝꯇꯥ ꯅꯨꯡꯁꯤꯗꯔꯥ ꯃꯥꯜꯂ‌ꯦ
ꯗꯤꯜꯍꯤ ꯆꯠꯂꯨꯔꯦ ꯕꯦꯡꯒ꯭ꯂꯣꯔ ꯆꯠꯂꯨꯔꯦ ꯄꯦꯔꯦꯟꯁꯅ ꯄꯨꯕꯤꯕ ꯅꯠꯇꯦꯗ
ꯑꯣ
ꯑꯇꯣꯞꯄ ꯊꯕꯛꯀꯤ ꯆꯠꯂꯨꯕꯅꯤꯗ ꯃꯅꯤꯄꯨꯔꯗꯤ ꯑꯗꯨꯝ ꯑꯅꯝꯕ ꯆꯠꯂꯕ
ꯑꯌꯥꯝꯕꯅ ꯑꯗꯨꯝ ꯆꯠꯂꯦ ꯇꯝꯄꯥꯛꯀꯤ ꯆꯦꯡꯗꯤ ꯆꯠꯇ꯭ꯔꯤꯗ
ꯑꯣ ꯆꯦꯡ ꯆꯨꯔꯆꯥꯟꯄꯨꯔ ꯆꯠꯍꯧꯗ꯭ꯔꯣ
ꯆꯨꯔꯆꯥꯟꯄꯨꯔꯗꯤ ꯆꯠꯍꯧꯗ‌ꯦ ꯎꯔꯈꯜ ꯆꯠꯍꯧꯋꯤ
ꯎꯈ꯭ꯔꯨꯜ ꯀꯌꯥꯔꯛ ꯆꯠꯀꯦ ꯎꯈ꯭ꯔꯨꯜ ꯎꯈ꯭ꯔꯨꯜꯒꯤ ꯃꯣꯏ ꯁꯤꯔꯣꯏ ꯌꯦꯡꯕ ꯆꯠꯂꯨꯏꯔꯥ
ꯅꯠꯇꯦ ꯄꯠ ꯑꯃ ꯏꯁꯤꯡ ꯑꯃ ꯂꯩꯕꯗꯣ
ꯑꯣ ꯆꯨꯔꯆꯥꯟꯄꯨꯔꯁꯨ ꯆꯠꯍꯧꯋꯦ ꯒꯦꯟꯗꯥꯡ ꯔꯦꯁꯇꯣꯔꯦꯟꯗ
ꯒꯦꯜꯖꯥꯡꯗ
ꯎꯝ
ꯅꯨꯡ ꯉꯥꯏꯕꯅꯤꯅꯦ
ꯎꯝ ꯑꯗꯨ ꯆꯂꯋꯦ ꯀꯥꯎꯕꯨ ꯀꯥꯎꯋꯦ ꯆꯨꯔꯆꯥꯟꯄꯨꯔꯖꯦ ꯀꯨꯀꯤ ꯂꯩꯒ꯭ꯔꯝꯅꯤꯅ ꯅꯨꯡꯁꯤꯗ꯭ꯔꯦ ꯎꯝ
ꯃꯥ ꯃꯣꯏ ꯀꯨꯀꯤꯖꯤꯡꯖꯦ ꯐꯠꯇꯦꯗ ꯌꯥꯝ
ꯍꯣꯏ ꯍꯟꯗꯛ ꯑꯃꯨꯛ ꯑꯩꯈꯣꯏ ꯀꯩꯅꯣꯗ ꯃꯩꯇꯩꯔꯣꯝꯗ ꯑꯣꯟꯁꯤꯜꯂꯤꯗꯣ
ꯑꯇꯣꯞꯄ ꯁꯤꯒꯤ ꯀꯩꯅꯣ ꯀꯔꯤ ꯍꯥꯏꯗꯣꯏꯅꯣ ꯂꯝ ꯑꯃ ꯂꯩꯕꯅꯤꯅꯦ ꯃꯃꯤꯡ ꯈꯪꯗꯔ‌ꯦ ꯇꯧꯔꯤꯁꯦ ꯑꯥ ꯄꯥꯠ ꯑꯣꯏ ꯀꯩ ꯑꯣꯏ ꯇꯧꯔ ꯂꯩꯕ ꯆꯤꯡ ꯃꯊꯛꯇ ꯂꯩꯕ ꯑꯗꯨꯁꯨ
ꯄꯥꯠ ꯑꯣꯏ ꯀꯩ ꯑꯣꯏ ꯇꯧꯕ ꯆꯤꯡ ꯃꯊꯛꯇ
ꯑꯃꯖꯤ ꯀꯩ ꯍꯥꯏꯗꯣꯏꯅꯣ ꯑꯃ ꯎꯔꯈꯨꯜ ꯂꯝꯕꯤ ꯆꯠꯄꯗ
ꯆꯠꯏ꯭ꯔꯤ ꯑꯩ ꯎꯝ ꯑꯩꯗꯤ ꯀꯤꯖꯗꯅ ꯑꯝꯇ ꯆꯠꯇ꯭ꯔꯦꯗ
ꯑꯃꯨꯛ ꯇꯧꯔꯛꯀꯦ ꯂꯝ ꯋꯥꯔꯤ ꯑꯃꯨꯛ ꯁꯥꯟꯅꯁꯤ
ꯑ ꯕ꯭ꯔꯥꯗ ꯉꯥꯏꯍꯥꯛꯇꯪ ꯉꯥꯏꯔ ꯇꯧꯕꯤꯔꯣꯀꯣ ꯑꯩ ꯐꯤꯉꯩ ꯑꯝꯇ